ꯑꯦ ꯀ ꯇꯨꯝꯃꯤꯔꯣ ꯇꯨꯝꯃꯤꯔꯣ
ꯏꯃ ꯃꯅꯤ ꯉꯥ ꯆꯥꯛ ꯇꯣꯛꯂꯛꯄꯒꯤ
ꯑꯩ ꯀꯅꯦ ꯀ ꯀꯥꯔꯕ
ꯌꯥꯥꯔꯦ
ꯀꯩ ꯏꯒꯥꯡ ꯆꯥꯒꯦ ꯍꯌꯥ
ꯍꯔꯁꯤꯗꯦ ꯎꯇꯤ ꯑꯃ ꯊꯣꯡꯉꯦ ꯃꯣꯔꯣꯛ ꯑꯃ ꯃꯦꯜꯂꯦ
ꯉ ꯏꯔꯥꯡ ꯈꯔ ꯂꯩꯕ꯭ꯔꯣ ꯈꯪꯗꯦꯅ ꯅꯪ ꯆꯨꯒꯥ ꯎ
ꯎꯝ ꯂꯩ ꯂꯩ ꯂꯩ
ꯑꯗ ꯑꯩꯈꯣꯏ ꯑꯩꯅ ꯉꯁꯤ ꯦꯠꯀꯤ ꯑꯦꯛꯖꯥꯝ ꯊꯥꯔꯨꯔꯦꯕ ꯃ ꯀꯩꯅꯣ ꯇꯧꯕ ꯇꯥꯏꯃꯤꯡꯗ ꯅꯍꯥꯟ ꯃꯣꯏ ꯗꯦꯠ ꯀꯩꯅꯣꯗ ꯄꯨꯡ ꯇꯔꯥꯃꯥꯊꯣꯏ ꯑꯗꯨꯋꯥꯏꯗ ꯄꯤꯕꯅꯦꯗ ꯃꯣꯏꯅ ꯉꯟꯈꯠꯂꯦꯕꯩꯅ ꯀꯩꯅ ꯃꯔꯣ ꯈꯪꯗꯕꯅꯦ ꯃꯤ ꯂꯩꯕꯒꯤ ꯑꯣꯏꯔꯕꯖꯥꯠꯅꯦꯣꯏꯅ ꯍꯥꯟꯅ ꯏꯟꯐꯣꯔꯃꯦꯁꯟ ꯐꯪꯕꯗꯨꯅ ꯏꯌꯥꯥꯡ ꯊꯣꯛꯇ꯭ꯔꯤꯉꯩ ꯉꯟꯇꯥ ꯂꯣꯏꯁꯤꯟꯕ ꯌꯥꯅꯕꯅ ꯑꯗꯨꯒꯤ ꯃꯥꯜꯂꯦꯕ ꯇꯔ ꯂ ꯆꯂꯤꯖꯖ ꯑꯥꯎꯠ ꯑꯣꯏꯅꯤꯅ ꯌꯦ ꯍꯥꯕ ꯇꯪ ꯀ꯭ꯔ ꯍꯥꯏꯕ ꯃꯣꯏꯃꯤꯗꯤ ꯃꯌꯥꯝꯅ ꯑꯗꯨꯝ ꯆꯥꯝꯃꯨꯛ ꯈꯔꯨꯛ ꯐꯨꯉꯌꯥ ꯊꯥꯕ ꯃꯥꯜꯂꯦ ꯁꯥꯇ꯭ꯔꯥ ꯔꯣꯜ ꯅꯝꯕꯔꯗꯣ ꯑꯩꯅ ꯉꯐꯦ ꯎꯔꯛꯄꯗ ꯑꯗꯨꯋꯥꯏꯕꯨꯣ ꯎꯅ ꯍꯪꯗ ꯌꯦꯡꯕ ꯍꯥꯏꯇꯥꯔꯦ ꯈꯜꯂꯒꯅ ꯈꯜꯂꯦ
ꯎꯝ ꯑꯩ ꯀ꯭ꯔꯤꯟ ꯒꯋꯥꯟ ꯇꯧꯂꯦ
ꯀꯣꯏꯁꯂꯣ ꯀꯣꯏꯁꯟꯁꯦ ꯑꯗꯨꯝ ꯑꯗꯨꯝ ꯃꯌꯥꯏ ꯑꯗꯨꯝ ꯅꯨꯡꯉꯥꯏꯇꯦ ꯌꯥꯝ ꯅꯨꯡꯉꯥꯏꯕꯁꯨ ꯅꯠꯇꯦ ꯌꯥꯝ ꯅꯨꯡꯉꯥꯏꯇꯕꯁꯨ ꯑꯣꯏꯈꯤꯗꯦ ꯑꯗ ꯑꯩ ꯏꯗꯤ ꯄꯣꯜꯁꯥꯏꯠꯇꯣ ꯏꯁ ꯁꯕꯖꯦꯛꯇꯤ ꯅꯠꯇ꯭ꯔꯕꯅꯤꯅ ꯈꯔꯗꯤ ꯑꯗꯨꯝ ꯂꯨ ꯂꯨꯕ ꯍꯥꯏꯇꯥꯔꯦꯗꯅ ꯈꯔꯗꯤ ꯈꯪꯕꯗꯣ ꯑꯇꯩ ꯁꯥꯏꯟꯁꯀꯨꯝꯕ ꯀꯩꯒꯨꯝꯕ ꯑꯃ ꯑꯃꯗꯗꯤ ꯑꯗꯨꯝ ꯏꯁꯥꯒꯤ ꯈꯔ ꯀꯩꯅꯣ ꯇꯧꯕꯅꯤꯅ ꯑꯗꯨꯝ ꯅꯨꯡꯉꯥꯏꯗꯕ ꯄꯣꯜ ꯁꯥꯏꯟꯁꯇꯨꯗ ꯏꯁꯥꯅ ꯔꯤꯒꯨꯂꯔ ꯀ꯭ꯂꯥꯁꯇ ꯀꯩꯗ ꯆꯠꯂꯒ ꯇꯥꯛꯄꯠꯇꯅꯧꯗꯨꯗ ꯇꯧꯔꯕꯅꯤꯅ ꯂꯥꯏꯉꯨꯕꯗꯣ ꯃꯣꯏꯗꯤ ꯅꯦꯒꯦꯇꯤꯚ ꯃꯥꯔꯀꯤꯡꯕꯨꯗꯤ ꯂꯩꯇꯦ ꯏꯅꯦꯆ ꯏꯅꯦ ꯍꯆꯗꯣ ꯊꯦꯡꯅꯩꯌꯦ ꯆꯥ ꯄꯤꯕ ꯆꯪꯉꯛꯑꯦ ꯆꯝꯕꯣꯜ ꯃꯅꯨꯡꯗ ꯃꯥ ꯀꯔꯤ ꯑꯣꯏꯔꯤꯅꯣ ꯐꯪꯗ꯭ꯔꯤꯃꯣ ꯏꯇꯥꯒꯤꯗꯨ ꯁꯨꯄꯔ ꯑꯣꯏꯔꯦꯔꯥ ꯈꯪꯗꯦꯕ ꯃꯣꯏꯒꯤ ꯑꯣꯖꯥ ꯑꯣꯏꯔꯤꯁꯤꯡꯁꯦ ꯄ꯭ꯔꯥꯏꯚꯦꯠꯀꯤ ꯄ꯭ꯔꯥꯏꯚꯦꯠꯀꯤ ꯏꯇꯥꯒꯤ ꯃꯣꯏ ꯇꯧ ꯑꯣꯖꯥ ꯍꯔꯤꯁꯤꯡꯁ ꯑꯗꯨꯝ ꯄꯩꯁꯥꯥꯁ ꯀꯌꯥꯃꯨꯛ ꯐꯪꯖ꯭ꯔꯥꯠꯅꯣ ꯈꯪꯗꯦ ꯇꯣꯂꯣ ꯃꯤꯁꯤꯡ ꯀꯨꯟ ꯊꯅꯤ ꯄꯨꯖꯤ ꯐꯥꯉꯗꯣ
ꯊ
ꯍꯜꯂꯣ
ꯍ
ꯍꯜꯂꯣ ꯐꯅꯪ ꯍꯣꯟꯖꯦꯟꯗꯤ ꯌꯥꯝ ꯂꯥꯊꯣꯛꯄꯤꯈꯤꯕꯣꯧ ꯇꯧꯋ ꯀꯃꯥꯏ ꯇꯧꯅꯦ ꯍꯅꯦ ꯑꯊꯣꯛ ꯉꯇꯥꯕ ꯑꯃ ꯇꯧꯋꯦꯕ ꯍ
ꯇꯥꯕ꯭ꯔꯥ
ꯑ ꯃꯥ ꯇꯥꯗꯦꯕ ꯁꯉꯦ ꯇꯥꯔꯦ
ꯑꯣ ꯏꯔ ꯄ ꯍꯥꯞ ꯄꯨꯕꯥꯏꯩꯅ
ꯉ ꯇꯥꯏ ꯏꯕ
ꯎꯝ ꯇꯥꯏꯕꯠꯀꯤꯗꯤ ꯍꯥ ꯄ ꯌꯥꯗ ꯄꯤꯁꯥꯕꯣꯅꯦ ꯐꯔ ꯀꯗꯤ ꯀꯌꯥꯕꯨ ꯐꯪꯉꯤꯒꯦꯅꯦ
ꯀꯟꯁ ꯑ ꯀ ꯍꯥꯏꯨꯔ
ꯃ ꯈꯪꯗꯦ ꯑꯗꯨꯗꯤ
ꯑꯩ ꯑꯩ ꯉꯁꯥꯏ ꯃꯣꯏ ꯀꯩꯅꯣꯒꯤ ꯑꯦꯛꯁꯦꯟꯁ ꯆꯣꯐꯤꯁꯀꯤ ꯆꯠꯂꯨꯕ ꯉꯔꯥꯡ ꯆꯥꯛꯂꯨꯕꯗꯣ ꯉꯁꯤꯦꯄꯟꯆꯥꯗ ꯐꯣꯝ ꯊꯥꯕꯤꯌꯣ ꯄꯤꯔꯝꯕꯗꯣ ꯃꯝ ꯌꯦꯟ ꯇ
ꯃꯅꯨꯡꯗ ꯐꯥꯎ ꯆꯈꯃꯟ ꯄꯤꯅ ꯂꯨꯄꯥ ꯄꯩꯁꯥ ꯈꯔ ꯄꯤꯔꯝꯃꯣ ꯑꯗꯨꯝ ꯏꯕꯤꯔꯛꯑꯒꯦ ꯍꯥꯏꯅꯤꯡꯗ ꯅ ꯄꯩꯁꯥ ꯀꯌꯥ ꯂꯨꯄꯥ ꯆꯥꯃꯉꯥ ꯄꯤꯊꯪ ꯍꯥꯏꯌꯦ ꯀꯩꯅꯣꯒꯤꯗꯣ ꯑꯦꯛꯆꯦꯟꯁ ꯑꯣꯐꯤꯁꯀꯤꯗꯣ ꯐꯨꯝ ꯊꯥꯕꯒꯤ ꯑꯗꯩ ꯍꯧꯖꯤꯣꯏ ꯀꯥꯟꯅꯕꯗꯨꯗ ꯍꯦꯜꯂꯝꯃꯗꯤ ꯇꯣꯛꯑꯣꯅ ꯑꯦꯛꯆꯦꯟꯁ ꯏꯁꯄꯣꯟꯁꯔ ꯊꯥꯕꯒꯤ ꯊꯕꯛꯀꯤ ꯊꯕꯛꯀꯤꯗꯣ ꯃꯇꯝꯗꯨꯔ ꯂꯩꯔꯝꯃꯦꯅ ꯍꯥꯏꯕ ꯇꯥꯡ ꯇꯔꯨꯛꯇ ꯂꯣꯏ ꯌꯥ ꯑꯩꯩꯅ ꯑꯩꯅ ꯍꯥꯟꯅꯗꯤ ꯑꯩ ꯅꯤꯡꯁꯤꯡꯉꯝꯕꯅꯦꯕ ꯗꯦꯠ ꯋꯥꯟꯗ ꯑꯩꯅ ꯁꯤꯛꯁ ꯐꯥꯎꯁꯤꯗꯗꯤ ꯁꯕꯦꯟ ꯁꯤꯛꯁ ꯑꯗꯨꯋꯥꯏꯗ ꯑꯣꯏꯈꯤꯕꯅꯦ ꯑꯗꯣ ꯑꯩꯅ ꯃꯈꯟꯗꯣ ꯚꯥꯕꯗꯣ ꯐꯣꯝꯒꯤꯗꯣ ꯑꯣꯏꯅ ꯆꯠ ꯂꯩꯔꯝꯃꯕ ꯐꯣꯝꯅ ꯗꯦꯠ ꯇꯦꯟꯐꯧ ꯑꯣꯏꯔꯕ ꯃ ꯐꯣꯟꯁꯗꯣ ꯏꯉ ꯍꯗꯔꯦ ꯀꯌꯥ
ꯎꯝ
ꯂꯧꯍꯧꯗꯕꯅ ꯊꯥꯖꯤꯟꯕ ꯌꯥꯔꯔꯣꯏ ꯂꯧꯍꯧꯗꯕꯅ ꯊꯥꯖꯟꯕ ꯌꯥꯔꯔꯣꯏꯕ ꯀꯩꯅꯣ ꯔꯥꯀꯦꯁꯁꯨ ꯏꯃꯦꯠ ꯂꯣꯏꯈ꯭ꯔꯕ ꯍꯂꯣ ꯑꯣꯏꯗꯤꯄꯥ
ꯂꯣꯏꯒꯔꯦ꯫
ꯄꯨꯟꯅꯥ ꯂꯣꯏꯒꯔ꯭ꯦ?
ꯎꯝ꯫
ꯑꯣꯖꯥ ꯃꯣꯏꯗꯨꯗ ꯑꯣꯖꯥ ꯑꯣꯏꯔꯤꯖꯣ ꯑꯦꯝ ꯑꯦꯗ ꯂꯣꯏꯔꯒ ꯑꯣꯏꯔꯤ ꯅꯠꯇ꯭ꯔꯥ ꯀꯔꯤ? ꯀꯔꯤ ꯂꯣꯏꯔ ꯆꯪꯒꯦ ꯃꯣꯏꯒꯤ ꯑꯣꯖꯥ ꯑꯣꯏꯔꯤꯁꯤꯡꯗꯣ ꯕꯦꯠꯀꯤꯁꯦ?
ꯎꯝ꯫ ꯂꯣꯏꯗꯗꯤ ꯌꯥꯗꯦ ꯆꯪꯕ꯫ ꯀꯩꯕꯥ? ꯍꯜꯂꯣ! ꯍꯜꯂꯣ! ꯇꯥꯕ꯭ꯔꯣ?
ꯍꯜꯂꯣ!
ꯍꯜꯂꯣ!
ꯑꯣ ꯅꯦꯠꯋꯔꯀ ꯅꯨꯉꯥꯏꯇꯦ꯫ ꯇꯥꯔꯦ - ꯇꯥꯔꯦ꯫
ꯅꯦꯠꯋꯥꯛꯁꯦ ꯀꯩꯅꯣ ꯅꯦꯠꯋꯥꯛꯁꯦ ꯄꯇꯞ- ꯄꯇꯞ ꯇꯠꯂꯤꯁꯤꯕꯣ?
ꯇꯥꯔꯕ
ꯄꯨꯠ ꯄꯨꯠ ꯇꯠꯂꯦ ꯇꯥꯏꯌꯦ ꯌꯥꯝ ꯇꯠꯂꯦ ꯀꯩꯗꯧꯖꯥꯠꯅꯣ ꯈꯣꯏ ꯐꯣꯟꯁꯦ ꯅꯦꯠꯋꯥꯛ ꯌꯥꯝ ꯌꯥꯎꯗ꯭ꯔꯕꯖꯥꯠꯥ ꯈꯪꯗꯦ
ꯈꯪꯗꯦ ꯅꯦꯠ ꯈꯔ ꯅꯨꯪꯉꯥꯏ ꯇꯕ ꯃꯥꯜꯂꯦ
ꯅꯦꯠꯋꯥꯛ ꯇꯥꯗꯕ꯭ꯔꯣ ꯅꯪꯖꯨ
ꯑꯧ ꯑꯃꯨꯛ ꯇꯥꯔꯨꯗ꯭ꯔꯦ
ꯀꯃꯥꯏ ꯇꯩꯏꯖꯠꯅꯣ
ꯍꯜꯂꯣ
ꯇꯥꯕ꯭ꯔꯣ
ꯍꯦꯜꯂꯣ
ꯍꯥꯎ ꯍꯥꯎ
ꯉꯁꯤꯒꯤ ꯅꯦꯠꯋꯥꯛꯁꯤꯗꯤ ꯇꯨꯡ ꯇꯥꯡ ꯇꯨꯡ ꯇꯨꯡ ꯇꯥꯡ ꯇꯥꯔ ꯂꯣꯏꯁꯤꯟꯈꯤꯗꯣꯔꯦꯅꯦ ꯇꯧꯔꯤꯁꯤꯗꯤ
ꯇꯥꯕ꯭ꯔꯣ - ꯇꯥꯕ꯭ꯔꯣ
ꯄꯨꯡ ꯄꯥꯡ ꯄꯨꯡ ꯄꯥꯡꯅ ꯋꯥꯔꯤ ꯋꯥꯔꯤ ꯁꯥꯟꯅꯗꯕꯤꯗ ꯗꯥꯕꯤꯇꯤꯗꯣ ꯋꯥꯔꯤ ꯁꯥꯟꯅꯗ ꯉꯔꯥꯡ ꯁꯥꯟꯅꯖꯦꯅ ꯐꯣꯟ ꯇꯧꯔꯛꯀꯦꯅ ꯍꯥꯏꯕꯅꯦ ꯃꯗꯣ ꯊꯕꯛ ꯆꯠꯂꯥ ꯃꯥꯜꯂꯦ ꯋꯥꯔꯦꯅ ꯇꯧꯔꯛꯑꯦ ꯉꯔꯥꯡ ꯅꯨꯡꯗꯥꯥꯡꯗꯣ ꯑꯩꯅ ꯐꯣꯟ ꯇꯧꯔꯛꯄ ꯌꯥꯒꯗ꯭ꯔꯣ ꯍꯪꯕ ꯑꯗ ꯏꯆꯦ ꯑꯩ ꯌꯥꯝ ꯋꯥ ꯔꯦꯅ ꯔꯦꯕꯤꯅꯥ ꯁꯥꯟꯅꯔꯝꯃꯦ ꯑꯗꯣ ꯔꯦꯕꯤꯅꯥ ꯁꯥꯟ ꯃꯥꯗꯤ ꯁꯥꯟꯅꯍꯧꯗ꯭ꯔꯦ ꯋꯥꯔꯦ ꯃꯥꯅ ꯃꯦꯁꯦꯁ ꯊꯥꯔꯛꯑꯦ ꯀꯅ ꯇꯧꯕ ꯍꯧꯖꯤꯛ ꯍꯌꯦꯡ ꯁꯥꯟꯅꯔꯁꯦꯅ ꯀꯩꯗꯤ ꯉꯁꯤꯁꯦ ꯏꯁꯥꯁꯦ ꯌꯥꯝ ꯅꯨꯡꯉꯥꯏꯇꯕ ꯇꯣꯏꯑꯕ ꯇꯨꯝꯅꯤꯡ ꯇꯨꯝꯅꯤꯡ ꯉꯔꯥꯡꯁꯦ ꯑꯩꯁꯦ ꯇꯨꯝꯗ꯭ꯔꯦ ꯑꯩ ꯋꯥꯈꯜꯗ ꯈꯟꯕꯗ ꯀꯣꯛꯀ ꯆꯤꯛꯑꯦ ꯉꯣ ꯑꯁ ꯌꯥꯝ ꯇꯜꯂꯦ ꯑꯥ ꯌꯥꯗꯦ ꯕꯤꯠ ꯌꯥꯝ ꯂꯩꯇꯦꯉꯣ ꯉꯁꯤꯁꯦ ꯏꯁꯥꯁꯦ ꯍꯛꯆꯥꯡꯁꯦ ꯅꯨꯡꯉꯥꯏꯇꯕꯗꯧ ꯇꯧꯋꯦꯕ
ꯇꯥꯕ꯭ꯔꯣ ꯑꯩꯅ ꯉꯥꯡꯉꯤꯁꯦ
ꯇꯥꯕ꯭ꯔꯥ ꯍꯥꯏꯗꯨꯗ ꯇꯥꯏꯌꯦ ꯀꯔꯤ ꯉꯥꯡ ꯒꯤꯒꯦ
ꯇꯥꯕ꯭ꯔꯥꯗꯨꯗꯪ ꯇꯥꯏꯌꯦꯕ
ꯎꯝ ꯇꯥꯕ꯭ꯔꯥ ꯍꯥꯏꯕꯇꯪꯅꯤ ꯑꯩ ꯇꯥꯍꯧꯔꯤꯁꯦ ꯑꯇꯩ
ꯅꯦꯖꯤ ꯇꯥꯕ꯭ꯔꯥꯗ ꯂꯣꯏꯗꯣꯔꯦ ꯑꯗꯨꯗꯤ
ꯎꯝ ꯇꯥꯕ꯭ꯔꯥ ꯇꯥꯕ꯭ꯔꯥꯗ ꯂꯣꯏꯁꯤꯟꯈꯤꯗꯣꯔꯦ ꯀꯔꯤꯒꯤ ꯗꯦꯜꯂꯤꯅꯤ ꯍꯥꯏꯒꯦ ꯉꯁꯤꯁꯦ ꯇꯣꯝꯕꯅ ꯑꯩꯅ ꯉꯁꯤ ꯃꯣꯏꯒꯤ ꯀꯩꯅꯣꯒꯤ ꯃꯥꯅ ꯉꯁꯤꯗꯣ ꯑꯈꯣꯏ ꯄ꯭ꯔꯤꯟꯇꯔꯗꯣ ꯑꯗꯨꯗꯣ ꯁꯦꯝꯕ ꯆꯠꯁꯦꯅ ꯑꯩꯅ ꯍꯥꯏ ꯍꯥꯏꯕꯅꯦ ꯑꯗꯨꯅꯦ ꯑꯩ ꯍꯧꯖꯤꯛ ꯑꯩ ꯐꯣꯟ ꯇꯧꯔ ꯍꯪꯕꯅꯦ ꯆꯥ ꯉꯁꯤꯗꯤ ꯌꯥꯔꯔꯣꯏ ꯍꯌꯦꯡꯉꯣꯏ ꯇꯧꯔꯁꯦꯅ ꯍꯥꯏꯔꯛꯑꯦ ꯏꯔꯥꯡ ꯂꯩꯕꯅꯤ ꯃꯤ ꯕꯖꯥꯔ ꯊꯣꯡ ꯂꯣꯏ ꯂꯣꯟ ꯂꯦꯅ
ꯍꯣꯏ
ꯑꯩ ꯍꯪꯍꯧꯗ꯭ꯔꯦ ꯀꯩꯅꯣꯝꯇ ꯍꯪꯍꯧꯒꯦ ꯇꯧꯅꯤ ꯅꯪꯗꯣ ꯄꯩꯁꯥꯗꯣ ꯃꯣꯏ ꯋꯥꯔꯦꯟꯇꯤ ꯂꯩꯔꯤꯉꯩ ꯃꯅꯨꯡꯗꯗꯤ ꯐ꯭ꯔꯤ ꯑꯣꯏꯒꯗ꯭ꯔꯥ ꯀꯃꯥꯏꯅ ꯇꯧꯕꯅꯣꯝꯇ ꯍꯪꯍꯧꯒꯦ ꯇꯧꯅꯤ ꯑꯩ ꯍꯪꯍꯧꯗ꯭ꯔꯦ ꯉꯥꯏꯍꯥꯛ ꯂꯩꯔꯒ ꯑꯩ ꯍꯪꯉ ꯇꯥꯔꯦ ꯑꯗꯨꯏꯇꯥꯗꯤ ꯄꯩꯁꯥ ꯐ꯭ꯔꯤ ꯑꯣꯏꯔꯒꯗꯤ ꯌꯥꯏ ꯅꯠꯇ꯭ꯔꯗꯤ ꯑꯃꯨꯛ ꯍꯧꯖꯤꯛ ꯄꯩꯁꯥꯃꯨꯛ ꯇꯤꯡꯗꯣꯏꯅꯤꯗꯅ
ꯁꯤ ꯍꯥꯏꯁꯦ ꯄꯣꯠꯆꯩ ꯑꯅꯧꯕ ꯁꯤꯟꯕ ꯈꯣꯠꯄꯒꯤꯗꯤ ꯑꯩꯈꯣꯏꯅ ꯄꯨꯊꯣꯛꯆꯗꯣꯏ ꯑꯣꯏꯔꯝꯅꯦꯕ ꯑꯗꯨꯒ ꯁꯦꯝꯕ ꯁꯕꯩꯗꯤ ꯐ꯭ꯔꯤ ꯑꯣ
ꯍꯣꯏ ꯑꯗꯨꯅꯦ ꯍꯥꯏꯁꯦ ꯑꯗꯣ ꯐꯔꯤꯁꯦ ꯈꯪꯗꯦ ꯄꯩꯁꯥ ꯑꯇꯥꯡꯕ ꯄꯣꯠ ꯑꯇꯥꯡꯕꯗꯒ ꯌꯥꯗꯕ ꯑꯣꯏꯔꯝꯃꯗꯤ ꯇꯜꯂꯤꯅꯦ ꯄꯩꯁꯥ ꯂꯩꯇ꯭ꯔꯤꯉꯩ ꯃꯔꯛꯁꯤꯗ ꯑꯣ ꯑꯩꯅ ꯍꯪꯒ ꯇꯧꯕꯅꯤꯗꯣ ꯑꯗꯣ ꯄ꯭ꯔꯤꯟꯇꯔꯗꯣ ꯃꯣꯏ ꯑꯗꯨꯝ ꯁꯦꯝꯕꯁꯨ ꯑꯗꯨꯝ ꯃꯃꯟ ꯂꯧꯗꯣꯔꯤꯕ꯭ꯔꯥ ꯁꯥꯔꯕꯤꯁꯤꯡ ꯇꯧꯕꯩ ꯇꯥꯏꯞꯇ ꯅ꯭ꯔ ꯃꯣꯏꯅ ꯃꯥꯥꯟꯗꯤ ꯋꯥꯔꯦꯟꯇꯤ ꯂꯩꯔꯤꯉꯩ ꯃꯅꯨꯡꯁꯤꯗ ꯁꯦꯝꯗꯤ ꯐ꯭ꯔꯤ ꯑꯣꯏ ꯍꯥꯏ ꯇꯥꯔꯗꯤ ꯌꯦꯡꯉꯦ ꯍꯪꯒꯦ ꯇꯧꯕꯅꯦꯕ ꯋꯥꯔꯦꯟꯇꯤꯗꯤ ꯂꯩꯔꯝꯒꯅꯤ ꯑꯩꯈꯣꯏ ꯆꯍꯤ ꯐꯥꯔꯕꯅꯦ ꯂꯩꯔꯤꯕꯣ
ꯆꯍꯤ ꯆꯍꯤ ꯐꯥꯔꯛꯑꯃꯅꯤ
ꯑꯥ
ꯀꯌꯥꯝ ꯀꯨꯏꯅ ꯐ꯭ꯔꯤ ꯑꯣꯏꯖꯥꯠꯅꯣ
ꯋꯥꯔꯦꯟꯇꯤ ꯃꯅꯨꯡꯁꯤꯗꯤ ꯑꯗꯨꯝ ꯑꯗꯨꯃꯥꯏꯅ ꯐ꯭ꯔꯤ ꯑꯣꯏꯔꯗꯤ ꯍꯥꯏꯕꯅꯤ ꯑꯗꯣ ꯑꯩ ꯃꯉꯣꯟꯗ ꯃꯥꯁꯨ ꯃꯌꯨꯝꯗ ꯂꯩꯇꯕ꯭ꯔꯥ ꯈꯪꯗꯦ ꯍꯣꯕꯦ ꯍꯣꯕꯦ ꯐꯣꯟ ꯇꯧꯔꯛꯑꯣ ꯑꯗꯣ ꯌꯥꯝ ꯂꯥꯉꯤꯅꯦ ꯃꯌꯨꯝꯗ ꯂꯩꯇꯕ ꯃꯥꯜꯂꯤꯅꯦ ꯃꯥꯌꯨꯝꯗ ꯂꯩꯔꯒꯗꯤ ꯑꯩꯁꯨ ꯍꯟꯒꯦ ꯇꯧꯕꯅꯦꯕ
ꯎꯝ
ꯒꯥꯔꯤ ꯃꯆꯥꯗ ꯆ ꯒꯥꯔꯤ ꯃꯆꯥꯗ ꯄꯨꯕ ꯌꯥꯒꯗ꯭ꯔꯥ ꯈꯪꯗꯦ ꯄꯣꯠꯇꯣ ꯆꯥꯎꯗꯤ ꯆꯥꯎꯕꯅꯤꯅ ꯃꯥꯅ ꯄꯝꯕꯂ ꯑꯩꯅ ꯊꯧꯒꯗ꯭ꯔꯥ ꯒ꯭ꯌꯥꯟ ꯇꯥꯗ ꯑꯆꯧꯕ ꯄꯨꯕꯗꯣ ꯂꯝꯕꯤꯗꯣ ꯌꯥꯝ ꯅꯍꯥꯟ ꯄꯥꯎꯅꯥ ꯕꯖꯥꯔꯗ ꯆꯤꯜꯍꯧꯋ ꯈꯨꯠꯆꯨꯜꯗꯣ ꯌꯦꯨꯛ ꯀꯥꯔꯄꯦꯠ ꯂꯩ ꯆꯠꯄ ꯅꯨꯃꯤꯠꯇ
ꯒꯥꯔꯤ ꯃꯆꯥꯗꯤ ꯄꯨꯕ ꯌꯥꯔꯣꯏꯌꯦ
ꯑꯗꯨꯅꯦ ꯑꯩꯟ ꯍꯥꯏꯁꯦ ꯌꯥꯝ ꯆꯤꯜꯂꯤꯗꯅ ꯃꯅꯨꯡꯗꯣ
ꯎꯝ ꯄꯣꯠꯇ ꯆꯥꯎꯋꯦꯕ
ꯀꯗꯥꯏꯗ ꯈꯅ ꯑꯥ ꯑꯃ ꯑꯃ ꯀꯣꯜꯂ ꯆꯠꯁꯤꯔꯅ ꯀꯣꯜꯂ ꯆꯠꯁꯤꯔꯅ ꯍꯥꯏꯔꯤꯕ
ꯑꯗꯨꯅꯦ ꯌꯦꯡꯉꯣ ꯍꯥꯏꯐꯦꯠ ꯄꯥꯎ ꯐꯥꯎꯅꯔꯒ ꯌꯥꯒꯗ꯭ꯔꯥꯗꯣ
ꯑꯩ ꯑꯃꯝꯇ ꯍꯪꯒꯦꯅꯨꯅꯕ ꯄꯩꯁꯥꯗꯣ ꯍꯌꯦꯡ ꯑꯣꯏꯇꯥꯗꯤ ꯄꯩꯁꯥꯗꯣ ꯈꯤꯇꯪ ꯑꯃꯨꯛ ꯑꯦꯔꯦꯟꯖ ꯇꯧꯅꯤꯗꯅ ꯀꯌꯥꯝ ꯆꯪꯕ ꯌꯥꯕꯒꯤ ꯃꯑꯣꯡ ꯆꯪꯗꯣꯏꯔꯥ ꯐ꯭ꯔꯤ ꯆꯪꯗꯣꯏꯔ ꯐ꯭ꯔꯤ ꯑꯣꯏꯗꯣꯏꯔ ꯑꯗꯣ ꯑꯩ ꯑꯃꯝꯇ ꯍꯪꯒꯦꯅ ꯑꯗꯨ ꯑꯩ ꯉꯥꯏꯍꯥꯛ ꯂꯩꯔ꯭ꯒ ꯇꯧꯔꯛꯀꯦ ꯀꯣ ꯎꯝ
ꯊꯝ ꯊꯝ ꯑ